ꯍꯜꯂꯣ ꯍꯂꯣ ꯇꯔꯦꯗ ꯑꯩꯁꯦ ꯇꯥꯕꯨꯨꯛ ꯀꯩꯗꯧꯔꯕꯝꯅꯤꯅ ꯍꯧꯖꯤꯛ ꯐꯣ ꯇꯁꯦꯡ ꯃꯅꯥꯔꯕꯣ ꯀꯃꯥꯏꯅ ꯇꯧꯔꯒꯦ ꯑꯣ ꯎꯅꯔꯦ ꯎꯅꯔꯦ ꯉ ꯁꯤꯗꯤꯅꯦ ꯑꯩꯈꯣꯏ ꯏꯃꯥ ꯍꯣꯏꯗꯣ ꯂꯧꯕꯨꯛꯇ ꯀꯩꯗ ꯈꯔ ꯆꯠꯂꯨꯕ ꯂꯧꯁꯤꯡꯗꯣ ꯎ ꯄꯥꯟꯕ ꯌꯥꯒꯗ꯭ꯔꯥ ꯅꯣꯡ ꯈꯔ ꯆꯨꯏꯌꯦꯅ ꯑꯗꯨꯗꯨꯒꯤ ꯋꯥꯅꯗꯅ ꯈꯣꯡ ꯍꯟꯅ ꯊꯣꯡꯉꯦ ꯑꯩꯅ ꯑꯗꯨꯗꯨꯒ ꯟꯇꯥꯥꯅ ꯇꯥꯔꯦ ꯑꯗꯨ ꯀꯔꯤꯅꯣ ꯐꯣꯡ ꯑꯁꯤꯕꯨ ꯇꯧꯊꯣꯛꯇꯅ ꯇꯧꯔꯛꯏꯁꯤꯕꯨ ꯀꯩ ꯂꯩꯔꯒꯦ
ꯎꯝ ꯑꯣ ꯂꯩꯕꯕꯨꯅꯦ ꯑꯗꯨꯝ ꯍꯥꯏꯗꯤ ꯏꯇꯥꯗꯣ ꯀꯩꯝ ꯂꯩꯇꯦꯗ ꯁꯨꯝ ꯅꯨꯡꯉꯥꯏꯔꯤꯕ ꯈꯣꯠꯂꯤꯕꯣ ꯀꯃꯥꯏ ꯀꯃꯥꯏꯅ ꯇꯧꯔꯒꯦꯅ ꯁꯨꯝ ꯍꯪꯉꯛꯏꯅꯦ ꯑꯗꯨꯕꯨꯗꯤ ꯑꯗꯣ ꯏꯇꯥ ꯑꯩꯁꯦ ꯅꯪꯉꯣꯟꯁꯨ ꯀꯩꯅꯣꯝ ꯍꯥꯏꯅꯤꯡꯕ ꯍꯥꯏꯗꯤ ꯑꯩꯈꯣꯏꯒꯤ ꯂꯧꯗꯣ ꯍꯟꯗꯛꯇꯣ ꯀꯩꯅꯣ ꯇꯧꯗꯣꯔꯤꯕ ꯂꯧ ꯂꯤꯡꯗꯣꯔꯤꯕꯀꯣ ꯑꯗꯨ ꯏꯇꯥꯗꯣ ꯁꯪꯒꯗ꯭ꯔꯥ ꯑꯗꯨꯁꯨ ꯍꯪꯉꯦ ꯈꯟꯕꯩꯗꯣ ꯑꯗꯨ ꯏꯇꯥꯗꯣ ꯁꯪ ꯇꯥꯔꯗꯤ ꯂꯧꯅꯤꯡꯕꯗꯣ ꯃꯤꯗꯣ ꯋꯥꯠꯂꯦꯕ ꯑꯗꯨꯣ ꯏꯇꯥꯗꯣ ꯌꯥꯎꯕ ꯌꯥꯒꯗ꯭ꯔꯥ ꯀꯃꯥꯏꯅ ꯅꯪꯗꯣ ꯊꯕꯛ ꯆ ꯍꯪꯒꯗ꯭ꯔꯅ ꯍꯪꯉꯛꯏꯅꯦꯗ ꯎꯝ
ꯀꯩ ꯅꯨꯃꯤꯠꯇꯅꯣ ꯌꯥꯅꯤ ꯌꯥꯅꯤ ꯍꯧꯖꯤꯛꯀꯥꯟꯗꯤ ꯑꯩ ꯑꯗꯨ ꯈꯨꯂꯪ ꯑꯝꯗ ꯂꯧꯁꯟꯕ ꯂꯩꯇ꯭ꯔꯤꯌꯦ ꯑꯗꯨꯗꯨꯅ ꯌꯥꯅꯤꯌꯦ ꯀꯩ ꯅꯨꯃꯤꯠꯇꯅꯣ
ꯑꯗꯨꯕꯨꯗꯤ ꯍꯥꯡꯆꯤꯠꯅꯤꯗ ꯍꯥꯡꯆꯤꯠꯇꯨꯗ ꯑꯗꯨꯝ ꯂꯨꯜꯂꯤꯉꯩꯁ ꯍꯥꯏꯗꯤ ꯃꯁꯤꯗꯨꯁꯨ ꯅꯣꯡꯗꯣ ꯅꯨꯡꯉꯥꯏꯕ ꯑꯣꯏꯗꯦ ꯑꯗꯨꯅ ꯍꯥꯡꯆꯤꯠꯇ ꯍꯥꯏꯐꯦꯠ ꯌꯦꯡꯉꯒ ꯑꯗꯨꯃꯥꯏ ꯑꯗꯨꯅ ꯂꯧꯗꯣ ꯍꯪꯆꯤꯠ ꯑꯣꯏꯅ ꯇꯧꯔꯁꯤꯅ ꯍꯥꯏꯅꯕꯅꯦꯕ ꯑꯩ ꯅꯨꯄꯥꯈꯩꯒ ꯇꯥꯟꯅꯔꯒ ꯑꯗꯨꯅ ꯍꯪꯆꯤꯠ ꯇꯧꯃꯥ ꯇꯧꯔꯁꯦ ꯅꯪꯅ ꯁꯪꯅꯤ ꯍꯥꯏꯔꯒꯗꯤ ꯍꯥꯏꯗꯤ ꯆꯥꯛ ꯅꯨꯡꯒꯗꯤ ꯀꯌꯥꯝ ꯄꯣꯔꯛꯑꯅꯣ ꯅꯪ ꯆꯥꯛ ꯆꯥꯗꯕꯤ ꯑꯌꯨ ꯉꯟꯇꯥ ꯑꯗꯨꯝ ꯂꯥꯛꯑꯣ ꯁꯤ ꯆꯥꯛ ꯅꯨꯡꯗꯣ ꯑꯩꯁ ꯑꯗꯨꯝ ꯍꯥꯞꯄꯝꯃꯒꯦ ꯑꯗꯨꯒꯅꯦ ꯑꯩꯁꯦ ꯁꯃꯥꯅꯁꯨ ꯍꯥꯏ ꯈꯟꯕ ꯑꯣ ꯍꯌꯦꯡꯗꯨꯅꯅꯦ ꯃꯣꯏꯒꯤꯅꯦ ꯀꯩꯅꯣꯒꯤ ꯎ ꯎ ꯄꯥꯝꯕꯤ ꯊꯥꯕꯒꯤ ꯅꯨꯃꯤꯠ ꯑꯣꯏ ꯑꯩꯈꯣꯏ ꯏꯆꯥ ꯅꯨꯨꯄꯤꯅ ꯍꯥꯏꯔꯤꯕ ꯃꯣꯏꯒꯤ ꯀꯣꯂꯦꯖꯀꯤꯅꯦ ꯎ ꯊꯥꯕꯒꯤ ꯃꯣꯏꯒꯤ ꯀꯩꯅꯣ ꯂꯩꯌꯦ ꯑꯩ ꯈꯪꯖꯜꯂꯛꯁ ꯆꯗꯦꯗ ꯑꯗꯨꯒ ꯇꯣꯕꯅꯗꯤ ꯎ ꯄꯥꯝꯕꯤ ꯊꯥꯎ ꯈꯣꯠꯂꯛꯒ ꯍꯥꯏꯌꯦꯕ ꯑꯗꯨꯇꯥꯁꯨ ꯅꯪꯅ ꯄ ꯑ ꯑꯗꯨ ꯄꯝ ꯇꯧꯗꯅꯦ ꯄꯥꯝꯕꯤ ꯊꯥꯕꯤ ꯈꯣꯠꯄꯤ ꯃꯣꯏꯒꯤ ꯐꯣꯔꯦꯁꯀꯤ ꯍꯥꯏꯕ꯭ꯔꯥ ꯀꯩꯅꯣ ꯑꯗꯨꯗ ꯏꯇꯥ ꯍꯣꯏꯅꯗꯤ ꯑꯗꯨꯗ ꯍꯪꯉꯨ ꯍꯥꯏꯌꯦ ꯑꯩꯣꯏ ꯏꯆꯥꯅꯨꯄꯤꯅꯗꯤ ꯃꯣꯏꯗꯤ ꯎ ꯆꯥꯔꯒ ꯃꯌꯥꯝ ꯄꯤꯕꯅꯦ ꯈꯣꯠꯄꯅꯦ ꯍꯥꯏꯌꯦꯕ ꯑꯗꯨꯅ ꯑꯩꯁꯨꯅꯦ ꯄꯥꯝꯕꯤꯒꯥꯛꯇ ꯊꯥꯅꯤꯡꯉꯦꯕ ꯑꯗꯨꯗꯒꯤ ꯏꯇꯥꯗ ꯅꯪꯒꯤ ꯅꯨꯄꯥꯗꯤ ꯂꯧꯕ ꯌꯥꯒꯗ꯭ꯔꯥꯅ ꯍꯪꯉꯛꯏꯅꯦ
ꯑꯣ ꯄꯤꯕꯅꯦ ꯄꯤꯕꯅꯦ ꯃꯤ ꯌꯥꯝ ꯂꯧꯅꯕꯅꯦ ꯃꯥꯅꯁꯦ ꯑꯗꯨ ꯂꯥꯛ ꯂꯥꯛꯥꯎ ꯂꯥꯛꯎ ꯂꯥꯎꯅ ꯀꯔꯤ ꯀꯔꯤꯅꯣꯗꯤ ꯑꯩꯗꯤ ꯅꯣꯡꯃꯇꯕ ꯈꯟꯖꯤꯜꯂꯨꯗꯦ ꯑꯗꯣ ꯀꯔꯤꯅꯣ ꯏꯇꯥꯅ ꯂꯧꯅꯤꯡꯉꯤ ꯄꯣꯠꯇꯣ ꯍꯌꯦꯡ ꯂꯥꯛꯑꯒ ꯍꯦꯛ ꯍꯪꯉꯨ ꯂꯥꯛꯑꯣ ꯃꯥꯏꯅ ꯄꯤꯕꯕꯨ ꯌꯥꯕ ꯑꯣꯏꯔꯗꯤ ꯃꯥꯏ ꯄꯤꯖꯅꯤꯗ ꯏꯇꯥ
ꯑꯣ ꯑꯗꯨꯕꯨꯗꯤ ꯍꯣꯏ ꯍꯌꯦꯡꯗꯣ ꯍꯦꯛ ꯂꯥꯛꯑꯒꯦ ꯑꯩꯁꯨ ꯃꯣꯏꯒꯤ ꯎ ꯊꯥꯕꯒꯤ ꯅꯨꯃꯤꯠ ꯍꯥꯏꯕꯗꯣ ꯑꯩꯈꯣꯏꯒꯤꯅꯦ ꯂꯩꯔꯥꯏꯁꯦ ꯀꯗꯥꯏ ꯍꯥꯏꯗꯤ ꯅꯣꯡ ꯆꯨꯕ ꯈꯨꯗꯤꯡꯒꯤꯅꯦ ꯑꯗꯨꯝ ꯄꯥꯝꯕꯤ ꯎ ꯄꯥꯝꯕꯤ ꯀꯩꯀꯩ ꯑꯇ ꯄꯥꯝꯕꯤꯅ ꯊꯥꯗ꯭ꯔꯕꯅꯤꯅ ꯂꯩꯔꯥꯏꯁꯦ ꯑꯗꯨꯝ ꯍꯦꯛꯇ ꯆꯦꯟꯗꯕ ꯇꯥꯕꯨꯅꯤ ꯅꯨꯡꯉꯥꯏꯇꯦꯕ ꯂꯩꯈꯣꯝ ꯊꯣꯛꯑꯦꯕ ꯑꯗꯨꯅꯅꯦ ꯑꯩꯈꯣꯏ ꯏꯆꯥꯅꯨꯄꯤꯅꯕꯨꯣꯏꯗꯤ ꯂꯥꯏꯔꯤꯛꯇ ꯇꯝꯃꯕꯅꯤꯅ ꯈꯔ ꯈꯪꯖꯔꯕꯖꯥꯠꯅꯦ ꯍꯗꯤ ꯏꯍꯩꯗꯨꯗꯤ ꯐꯖꯅ ꯇꯝꯍꯧꯗ꯭ꯔꯕꯅꯤꯅꯅꯦ ꯑꯗꯨꯒ ꯀꯥꯟꯅꯕ ꯀꯩ ꯈꯪꯗ꯭ꯔꯦꯗ ꯑꯅ ꯍꯥꯏꯥꯟꯅꯤ ꯎ ꯄꯥꯝꯕꯤ ꯊꯥꯔꯗꯤ ꯀꯩꯅꯣꯁꯤꯡꯗꯣ ꯂꯩꯕꯥꯛꯅꯨꯡ ꯆꯨꯞꯁꯟꯕꯅꯤꯅ ꯂꯩꯔꯥꯏꯅꯨꯡꯗꯣ ꯆꯦꯟꯊꯗꯕꯅꯤ ꯍꯥꯏꯔꯤꯌꯦ ꯑꯗꯒꯤ ꯑꯩꯅ ꯍꯥꯏꯕ ꯅꯪ ꯅꯪꯗꯣ ꯈꯪꯉꯗꯤ ꯅꯪꯁꯨ ꯄꯥꯝꯕꯤ ꯅꯨꯡ ꯊꯥꯖꯤꯜꯂꯨ ꯌꯥꯗ꯭ꯔꯅꯤ ꯉꯁꯥꯏꯗꯁꯨꯥꯝ ꯈꯅꯔꯝꯃꯤꯅꯤ ꯁꯧ ꯁꯧ ꯂꯥꯎꯔꯒ ꯂꯥꯏꯔꯤꯛ ꯄꯥꯕꯅꯦ ꯑꯃꯨꯛ ꯆꯪꯈ꯭ꯔꯦ ꯏꯇꯥꯆꯥꯒꯤ ꯏꯆꯥꯅꯨꯄꯤꯗꯨꯁꯨ ꯐꯅꯌꯥꯝ ꯆꯥꯎꯔꯛꯃꯅꯤ ꯎꯗꯕ ꯀꯨꯏꯔꯦ ꯃꯣꯏꯒꯤ ꯑꯥ ꯗꯦꯖꯇ ꯊꯝꯃꯦ ꯍꯥꯏꯕꯗꯣ ꯑꯗꯨꯅ ꯀ꯭ꯂꯥꯁ ꯀꯌꯥꯕꯨ ꯀꯥꯔꯒꯅꯦ ꯏꯆꯥꯒꯤ ꯏꯒꯤ ꯏꯆꯥ ꯅꯨꯨꯄꯤꯗꯨꯕꯨ
ꯃꯣꯏꯗꯤꯅꯦ ꯈꯔ ꯇꯝꯃꯒꯅꯦ ꯑꯗꯨꯃꯥꯏꯅꯅꯦ ꯇꯧꯕꯗꯣ ꯑꯩꯈꯣꯏꯅꯒ ꯁꯣꯏꯕꯗꯣ ꯌꯥꯝ ꯁꯥꯎꯖꯕꯅꯦ ꯑꯗꯨꯗꯅꯦ ꯑꯗꯨꯒꯤ ꯑꯣꯏꯔꯝꯅꯤ ꯅꯣꯏꯗ ꯏꯆꯥꯅꯨꯄꯤꯅ ꯇꯧꯋꯦ ꯍꯥꯏꯗꯣ ꯑꯩ ꯏꯆꯥꯗꯨꯁꯨ ꯆꯞ ꯃꯥꯟꯅꯩꯗ ꯃꯣꯏ ꯆꯍꯤ ꯑꯃ ꯇꯔ ꯀꯩꯅꯣ ꯈꯦꯠꯅꯈꯤꯕꯅꯦ ꯑꯗꯨꯗꯨꯅ ꯃꯥꯁꯨ ꯀꯩꯅꯣ ꯀꯣꯂꯦꯖ ꯇꯝꯃꯤꯌꯦꯦ ꯑꯗꯨꯃꯥꯏꯅ ꯇꯧꯔ ꯑꯗꯨꯝ ꯉꯝꯅ ꯉꯝꯅꯕ ꯍꯣꯠꯅꯔꯤꯗ ꯈꯪꯗꯦ ꯒ꯭ꯌꯥꯟ ꯇꯥꯗꯦ ꯑꯗꯨꯗꯨꯅ ꯃꯣꯏ ꯆꯥꯎꯁꯜꯂꯛꯑꯕꯅꯤꯅꯅꯦ ꯄꯩꯁꯥꯁꯦ ꯌꯥꯝ ꯆꯪꯉꯦ ꯑꯗꯨꯗꯨꯅ ꯄꯩꯁꯥꯁꯦ ꯑꯩꯁꯨꯅꯦ ꯅꯨꯄꯥꯒꯤ ꯇꯣꯂꯣꯞꯁꯤꯅ ꯈꯇꯪ ꯇꯧ ꯑꯣꯏꯕ ꯌꯥꯗ꯭ꯔꯦꯅꯅꯦ ꯇꯦ ꯇꯦꯛ ꯑꯗꯨꯝ ꯑꯩꯁꯨ ꯃꯇꯦꯛ ꯃꯇꯦꯛ ꯂꯧꯒꯨꯝꯕꯅꯤ ꯈꯪꯗꯦ ꯀꯔꯤꯅꯤ ꯈꯪꯗꯦ ꯑꯗꯨꯝ ꯇꯦꯛꯇꯦꯛ ꯑꯗꯨꯝ ꯍꯣꯠꯅꯁꯜꯂꯤ ꯏ ꯑꯗꯨꯗꯨꯅ ꯄꯩꯁꯥꯁꯤꯗꯤ ꯑꯉꯥꯡ ꯆꯥꯎꯁꯜꯂꯛꯄꯁꯤꯗꯤ ꯆꯨ ꯆꯨ ꯆꯨ ꯆꯨꯅꯦ ꯂꯣꯏꯔꯤꯁꯦ ꯏꯇꯥꯎ ꯑꯗꯨꯗꯨꯅꯅꯦ ꯁꯨꯕꯁꯦ ꯁꯨꯡꯂꯦꯞ ꯂꯦꯞꯄ ꯌꯥꯔꯝꯗ꯭ꯔꯦ
ꯆꯨꯝꯃꯦ ꯆꯨꯝꯃꯦ ꯍꯧꯖꯤꯛꯇꯤꯅꯦ ꯊꯕꯛ ꯍꯦꯛ ꯁꯨꯕꯅ ꯄꯩꯁꯥꯁꯨ ꯐꯪꯉꯨꯗ꯭ꯔꯤꯅꯤꯗꯣ ꯏ ꯇꯇꯥꯅ ꯍꯥꯏꯔ ꯀꯣꯏꯩꯅꯣ ꯅꯪꯒꯤ ꯅꯨꯄꯥꯗꯨꯅꯅꯦ ꯍꯥꯏꯗꯤ ꯊꯥ ꯈꯨꯗꯤꯡꯒꯤ ꯐꯗꯅ ꯄꯨꯁꯤꯜꯂꯛꯏꯗꯣ ꯑꯩꯒꯤ ꯄꯥꯗꯤ ꯅꯣꯡꯗꯝꯝ ꯍꯥꯏꯏꯕꯁꯨ ꯅꯠꯇꯦ ꯑꯗꯣ ꯊꯕꯛꯁꯦ ꯑꯐꯪ ꯑꯐꯪꯕ ꯁꯨꯕ ꯑꯣꯏꯕꯅꯤꯅꯅꯦ ꯑꯗꯨ ꯃꯤꯅ ꯊꯕꯛ ꯄꯤꯔꯛꯇ꯭ꯔꯗꯤ ꯑꯃꯨꯛ ꯄꯩꯁꯥꯁꯦ ꯑꯃꯨꯛ ꯐꯪꯗ꯭ꯔꯤꯅꯤꯗꯣ ꯑꯩꯅ ꯊꯕꯛꯁꯦ ꯄꯤꯔꯀꯥꯟꯗ ꯑꯦ ꯊꯕꯛꯇꯨ ꯁꯤ ꯂꯩꯅꯦ ꯅꯪꯅ ꯂꯥꯛꯑꯣ ꯍꯥꯏꯔꯀꯥꯟꯗ ꯊꯕꯛ ꯁꯨꯕ ꯆꯠꯄ ꯑꯣꯏꯕꯅꯤꯅꯅꯦ ꯑꯗꯨꯗꯒꯤ ꯑꯃꯨꯛ ꯁꯨꯔꯤꯕ ꯄꯣꯠꯇꯨꯅ ꯑꯃꯨꯛ ꯋꯥꯅ ꯁꯨꯖꯔꯛꯅꯤꯗꯣ ꯑꯗꯨꯗꯒꯤ ꯄꯩꯁꯥꯗꯨꯅ ꯑꯃꯨꯛ ꯅꯨꯡꯉꯥꯏꯅ ꯄꯤꯕꯣꯏ ꯄꯤꯗꯕꯣꯏ ꯑꯗꯨꯒꯁꯨ ꯈꯠꯅꯕꯗ ꯈꯠꯅꯕꯗꯅꯦ ꯑꯗꯒꯤ ꯑꯩꯅꯁꯨ ꯑꯃꯨꯛ ꯑꯗꯨ ꯃꯥꯒ ꯁꯨꯝ ꯃꯥꯒꯤ ꯄꯩꯁꯥꯁꯨ ꯉꯥꯏꯔ ꯂꯩ ꯌꯥꯗꯕꯅꯤꯅ ꯑꯩꯁꯨ ꯑꯐꯪ ꯑꯐꯪꯕ ꯁꯨꯔꯕꯅꯦ ꯑꯩꯁꯨ ꯑꯗꯒꯤ ꯑꯩꯒꯤ ꯐꯥꯡꯕꯥꯛꯇꯣ ꯑꯩꯈꯣꯏꯒꯤ ꯂꯩꯕꯗꯨꯁꯨꯅꯦ ꯃꯥꯡ ꯉꯥꯏꯖꯩ ꯆꯗ꯭ꯔꯕꯅꯦ ꯑꯩ ꯉꯥ ꯊꯥꯗꯕꯗꯨꯁꯨ ꯑꯗꯨꯝ ꯏꯊꯟꯗ ꯆꯠꯂꯒꯅꯦ ꯁꯖꯤꯛꯕꯨ ꯐꯥꯕꯅ ꯑꯃꯕꯨꯥꯎ ꯇꯧꯄꯅꯦ ꯅꯨꯡꯉꯥꯏꯇ꯭ꯔꯦ ꯑꯩꯒꯤ ꯅꯨꯄꯥꯗꯨꯁꯨ ꯍꯟꯗꯛꯁꯨ ꯃꯥꯗꯨ ꯃꯈꯨꯠꯇꯣ ꯑꯃꯨꯛ ꯆꯦꯛ ꯇꯨꯕꯅꯦꯅ ꯆꯠꯂꯒ ꯃꯈꯨꯠꯇꯣ ꯑꯗꯨꯨꯛ ꯁꯣꯛꯇꯅ ꯑꯃꯨꯛ ꯂꯥꯛꯦ ꯗꯥꯎ ꯑꯃꯨꯛ ꯌꯥ ꯌꯥꯗꯦ ꯍꯟꯗꯛꯇꯤ ꯍꯟꯗꯛꯇꯤ ꯑꯩꯁꯦ ꯂꯧ ꯐꯪꯉꯦ ꯌꯦꯡꯉꯣ ꯅꯍꯥꯟꯗꯒꯤ ꯂꯧ ꯂꯤꯡꯁꯦ ꯂꯩꯅꯕꯣꯠꯇ ꯅꯣꯡ ꯆꯨꯁꯟꯗꯅ ꯂꯩꯔꯕꯅꯤꯅꯅ ꯄꯨꯔꯥ ꯂꯧꯗꯨꯁꯨ ꯂꯤꯡꯕ ꯌꯥꯗꯅ ꯂꯩꯔꯦ ꯑꯗꯨꯅ ꯍꯪꯆꯤꯠ ꯆꯦ ꯅꯣꯡꯁꯦ ꯈꯔ ꯊꯥꯡꯕꯒꯤ ꯃꯃꯤ ꯎꯔꯦꯅ ꯑꯃꯨꯛ ꯍꯥꯏꯅꯔꯝꯃꯤꯁꯦ ꯎꯝ ꯊꯥꯒꯤꯕꯨꯗꯤ ꯂꯥꯏꯕꯛꯇꯤ ꯐꯕꯅꯤꯅ ꯐꯩꯅꯤ ꯑꯩꯒꯤꯗꯤ ꯀꯩꯅꯣ ꯈꯪꯗꯦ ꯍꯟꯗꯛꯀꯤ ꯃꯇꯥꯡꯁꯦ ꯃꯃꯥꯡ ꯆꯍꯤꯗ ꯂꯥꯎꯒꯦ ꯍꯥꯏꯕꯨ ꯍꯟꯗꯛꯀꯤ ꯆꯍꯤꯁꯤꯗꯤ ꯐꯔꯛꯑ ꯂꯩꯇꯥ ꯇꯥꯏꯔꯗ ꯀꯃꯥꯏꯅ ꯇꯧꯔꯤꯅꯣ ꯈꯪꯗꯦ ꯑꯩ
ꯑꯩꯈꯣꯏꯁꯨꯅꯦ ꯇꯣꯂꯣꯞꯁꯤꯃ ꯆꯥꯕꯁꯤꯗꯅꯦ ꯃꯌꯥꯝꯁꯤꯗꯅꯦ ꯄꯣꯛꯅꯨꯡ ꯅꯨꯡꯉꯥꯏꯕ ꯋꯥꯅꯤ ꯏꯇ ꯌꯥꯝꯅ ꯂꯥꯛꯑꯦ ꯌꯥꯝꯅ ꯆꯠꯐꯝ ꯂꯩꯗꯣ ꯑꯗꯨꯅꯅꯦ ꯀꯩꯁꯨ ꯈꯦꯠꯅꯕ ꯅꯠꯇꯦ ꯍꯣꯏ ꯃꯥꯒꯤ ꯆꯥꯡ ꯅꯥꯏꯔ ꯈꯔ ꯂꯥꯛꯄꯁꯤꯅ ꯆꯥꯕ ꯊꯛꯄ ꯑꯃ ꯑꯃꯒꯤꯗꯤ ꯁꯣꯏꯗꯅꯕ ꯇꯧꯕ ꯉꯝꯃꯦ ꯑꯗꯨ ꯃꯉꯥꯏꯔꯦ ꯅꯠꯇꯅꯅꯦ ꯑꯩꯅꯁꯨ ꯄꯥꯡꯁꯤꯟꯕꯁꯤꯒ ꯅꯠꯇ꯭ꯔꯗꯤꯅꯦ ꯌꯥꯝ ꯋꯥꯖꯥꯔꯤꯗꯇꯥ ꯑꯗꯨ ꯏꯇꯥꯒꯤ ꯅꯨꯄꯥ ꯁꯣꯛꯇꯅ ꯈꯣꯠꯇꯅ ꯇꯧꯋꯤ ꯍꯥꯏꯗꯨꯕꯨ ꯌꯥꯝ ꯅꯨꯡꯉꯥꯏꯇꯦ ꯏꯅꯦ ꯏꯃꯨꯡꯁꯦ ꯑꯩꯈꯣꯏꯗꯤ ꯍꯥꯏꯗꯤ ꯑꯃꯁꯨ ꯉꯥꯏꯔꯦ ꯑꯃꯁꯨ ꯉꯥꯏꯔꯦ ꯑꯩꯈꯣꯏ ꯁ꯭ꯋꯥꯏꯁꯤꯗꯤ ꯁꯨꯔ ꯅꯣꯝꯃꯒ ꯂꯣꯏꯅ ꯆꯥꯟꯅꯕ ꯉꯥꯛꯇ ꯈꯇꯅꯤꯅ ꯍꯦꯛ ꯑꯅꯥ ꯑꯌꯦꯛ ꯌꯥꯎꯕꯗ ꯁꯨꯗꯕꯗ ꯐꯪꯉꯣꯏꯗꯣꯏꯅꯤꯗꯣ ꯄꯩꯁꯥꯗꯣ ꯑꯗꯨ ꯄꯩꯁꯥꯗꯣ ꯂꯩꯇ꯭ꯔꯗꯤ ꯆꯥꯕ ꯊꯛꯄꯗꯣ ꯀꯗꯥꯏꯗꯒꯤ ꯂꯩꯔ ꯈꯣꯠꯂ ꯆꯥꯔꯨꯅꯤ ꯑꯗꯨꯅ ꯌꯥꯝ ꯋꯥꯕꯅꯤ ꯑꯗꯨꯅ ꯑꯁ ꯏꯇꯥ ꯅꯨꯡꯉꯥꯏꯇꯦ ꯐꯖꯅ ꯆꯦꯛꯁꯤꯟ ꯆꯦꯛꯁꯤꯟꯅ ꯇꯧꯔ ꯂꯩꯗꯅꯕ ꯍꯣꯠꯅꯔꯤ ꯑꯗ ꯑꯗꯨꯒ ꯍꯌꯦꯡ ꯏꯇꯥ ꯍꯣꯏꯒꯤ ꯂꯧꯁꯤꯡꯗꯨꯗꯤ ꯎꯝ ꯑꯗꯨ ꯂꯧ ꯀꯌꯥꯅꯣ ꯍꯌꯦꯡ ꯇꯧꯗꯣꯏꯗꯨꯕꯨ ꯂꯧꯗꯨꯕꯨ ꯀꯌꯥꯝ ꯆꯥꯎꯕ ꯄꯣꯠꯅꯣ
ꯂꯧꯒ ꯆꯥꯎꯗꯤꯅꯪ ꯀꯟꯗꯥꯏꯗꯗꯤ ꯑꯩꯅꯣꯟꯗ ꯁꯪꯉꯝ ꯑꯃ ꯈꯛꯇꯅꯤꯅ ꯑꯗꯨꯒ ꯂꯣꯏꯅ ꯎꯕ ꯉꯝꯃꯔꯣꯏ ꯑꯩ ꯅꯨꯄꯥꯗꯨꯁꯨ ꯃꯥꯁꯨ ꯃꯁꯥꯗꯣ ꯍꯟꯗꯛꯀꯤ ꯊꯕꯛ ꯈꯨꯠꯁꯨꯁꯤꯗ ꯌꯥꯝ ꯊꯣꯛꯆꯟꯈ꯭ꯔꯦꯕ ꯑꯗꯨꯗ ꯑꯩꯅꯁꯨ ꯅꯨꯡꯉꯥꯏꯇ꯭ꯔꯕꯅꯤꯅ ꯁꯪꯉꯝꯒ ꯇ ꯎꯁꯤ ꯁꯥꯡ ꯑꯃꯇ ꯎꯔꯦ ꯁꯨꯔꯒ ꯆꯥꯕ ꯑꯩꯈꯣꯏꯗꯤ ꯌꯥꯝ ꯋꯥꯏ ꯂꯩꯩꯇ ꯍꯥꯏꯗꯤ ꯅꯣꯡꯖꯨꯠ ꯄꯟꯊꯥ ꯃꯇꯝꯇꯪꯕꯨ ꯑꯣꯏꯁꯜꯂꯛꯄꯅꯤꯅꯅꯦ ꯑꯁ ꯈꯪꯗꯦ ꯊꯥꯡꯒ ꯌꯥꯝ ꯆꯥꯏꯅ ꯍꯥꯏꯗꯤ ꯊꯕꯛ ꯁꯨꯕ ꯊꯕꯛ ꯁꯨꯐꯝ ꯅꯣꯐꯝꯝꯁꯨ ꯂꯩꯇꯦꯗꯣ ꯑꯗꯨꯗꯒꯤ ꯃꯤꯅ ꯍꯥꯏꯔ ꯍꯥꯏꯔꯒꯁꯨ ꯑꯁꯨꯨꯕ ꯑꯣꯏꯕꯅꯤꯅꯅꯦ ꯁꯨꯥꯏ ꯁꯨꯝ ꯇꯧꯅꯔꯒ ꯂꯩꯕꯗ ꯌꯥꯕ ꯅꯠꯇꯦꯗꯣ ꯑꯗꯨꯅꯅꯦ ꯈꯪꯗꯦ ꯏꯆꯥ ꯅꯨꯨꯄꯤꯁꯤꯅꯅꯦ ꯏꯆꯥ ꯅꯨꯨꯄꯤꯁꯤꯕꯨ ꯃꯤ ꯑꯣꯏꯔꯗꯤꯅ ꯈꯟꯕꯅꯦ ꯑꯩꯁꯦ ꯏꯆꯥꯗꯨꯁꯨ ꯑꯝꯇ ꯃꯈꯥ ꯇꯥꯕ ꯉꯝꯗ꯭ꯔꯦꯗꯣ ꯑꯗꯨꯅ ꯏꯆꯥꯅ ꯄꯄꯤꯖ ꯂꯧꯈꯠꯇꯕ ꯕꯤꯖꯤꯅꯦꯁ ꯀꯩꯗ ꯁꯣꯏꯒꯗꯒꯦ ꯅꯨꯄꯤ ꯑꯣꯏꯔꯦ ꯀꯣꯂꯦꯖ ꯆꯠꯈ꯭ꯔꯦꯗꯅ ꯃꯥꯅꯕꯨꯗꯤ ꯏꯃꯥ ꯍꯥꯏꯁꯦ ꯍꯧꯖꯤꯛꯀꯥꯟꯗ ꯑꯉꯥꯡ ꯃꯆꯥꯩ ꯇꯥꯏꯞꯇ ꯀꯩꯝ ꯇꯧꯔꯣꯏ ꯈꯣꯠꯂꯦ ꯃꯥꯅꯗꯤ ꯍꯥꯏꯔꯤꯕ ꯃꯇꯝꯗ ꯉ ꯐꯠꯇꯝꯅ ꯑꯩꯅꯗꯤ ꯄꯥꯈꯠꯂꯤꯕ ꯑꯗꯣ ꯈꯪꯗꯦ ꯈꯪꯗꯦ ꯑꯁ ꯃꯣꯏ ꯅꯦ ꯈꯪꯗꯦ ꯀꯀꯥꯟꯗ ꯃꯣꯏꯒꯤ ꯐꯪꯁꯟ ꯅꯨꯡꯁꯟ ꯂꯩꯕꯒꯤ ꯊꯦꯡꯅꯕ ꯍꯟꯖꯤꯜꯂꯛꯄ ꯌꯥꯎꯔꯣꯏ ꯅꯨꯡꯗꯥꯡ ꯋꯥꯏꯔꯝꯒ ꯑꯗꯤ ꯅꯨ ꯄꯥꯡꯈꯠꯂꯤꯗꯣ ꯃꯥꯟꯅꯕꯗꯤ ꯀꯩꯝ ꯇꯧꯗꯦ ꯍꯥꯏꯕ ꯑꯗꯨ ꯇꯥꯔꯁꯨ ꯅꯨꯄꯤ ꯍꯥꯏꯕꯁ ꯅꯨꯄꯥ ꯍꯥꯏꯕꯁꯦ ꯈꯦꯠꯅꯩꯗꯣ ꯑꯗꯨꯗꯨꯒ ꯑꯁ ꯑꯩꯅ ꯃꯥꯟꯅꯒ ꯍꯥꯏꯔꯤꯛꯄꯣꯅꯦ ꯅꯟꯅ ꯆꯥꯛ ꯊꯣꯡꯉꯁꯦ ꯍꯥ ꯑꯦꯟꯁꯥꯡꯁꯦ ꯌꯥꯝ ꯃꯨꯟꯕꯁꯦ ꯐꯠꯇꯕꯅꯤ ꯑꯦꯟꯁꯥꯡ ꯈꯔ ꯀꯩꯅꯣ ꯇꯧꯔꯗꯤ ꯃꯨꯟ ꯄꯨꯔꯥꯅ ꯃꯨꯟꯗꯕꯤꯗ ꯈꯔ ꯈꯔ ꯑꯗꯨꯝ ꯊꯨꯝꯗꯣ ꯍꯥꯞꯆꯜꯂꯣ ꯊꯨꯝ ꯍꯥꯞꯄꯒ ꯑꯗꯨꯝ ꯇꯧꯕꯗꯣ ꯀꯩ ꯀꯥꯟꯅꯗꯕꯅꯤ ꯀꯥꯏ ꯍꯥꯏꯔꯤ ꯂꯦꯛꯁꯦ ꯇꯝꯃꯕꯅꯤꯅꯀꯣ ꯍꯥꯏꯁꯦ ꯀꯔꯤꯝ ꯈꯪꯗꯕꯅꯦꯕ ꯃꯥꯅ ꯉꯥꯡꯉꯤꯁꯦ ꯑꯗꯨꯃꯥꯏꯅ ꯇꯧꯕꯗꯣ ꯍꯥꯎꯈꯤꯅꯤꯗ ꯑꯩꯈꯣꯏꯗꯤ ꯆꯀꯠ ꯆꯀꯠ ꯂꯥꯎꯔꯒꯅꯦ ꯍꯥꯏꯩꯅꯗꯕꯅ ꯑꯩꯗꯤ ꯉꯥꯏꯍꯥꯛ ꯃꯥꯒꯤ ꯈꯨꯊꯣꯡ ꯊꯣꯡꯁꯦ ꯃꯄꯥꯟꯅꯉꯣꯟꯗ ꯉꯥꯡꯕꯗ ꯉꯥꯡꯕꯗ ꯑꯗꯨ ꯒꯤꯗꯤ ꯀꯃꯥꯏꯅ ꯇꯧꯋꯤ ꯅꯪꯒꯤꯅ ꯏꯆꯥꯅꯨꯄꯤꯗꯣ ꯑꯗꯨꯝ ꯂꯣꯏꯅ ꯈꯣꯠꯅꯕꯗꯨ ꯀꯃꯥꯏꯅ ꯇꯧꯋꯤ ꯑꯩꯈꯣꯏꯅ ꯃꯆꯤꯟꯗꯦ ꯀꯟꯈꯤꯕꯁꯤꯅ ꯈꯟꯈꯤꯕꯁꯤꯅ ꯉꯥꯡꯅꯕꯒ ꯉꯝꯗꯦ ꯃꯆꯤꯟꯗꯨꯅ ꯑꯩꯉꯣꯟꯗ ꯍꯦꯜꯂꯦ ꯃꯥꯗꯅꯦ ꯉꯥꯡꯕꯁꯦ ꯑꯩꯅ ꯑꯩꯅ ꯑꯃ ꯉꯥꯡꯕ ꯃꯥꯅ ꯇꯔꯥ ꯈꯨꯝꯃꯤ ꯃꯣꯏꯒꯤ ꯀꯣꯂꯦꯖ ꯀꯩꯅꯣ ꯀꯔꯛꯕ ꯂꯩꯁꯥꯒꯤ ꯐꯔꯥꯕ ꯍꯔꯛ
ꯑꯣ ꯑꯗꯨꯕꯨꯗꯤꯅꯦ ꯆꯞ ꯃꯥꯟꯅꯩ ꯏꯆꯥꯕ ꯂꯩꯇꯦ ꯃꯤꯆꯥꯕ ꯂꯩꯇꯦꯗ ꯍꯧꯖꯤꯛꯀꯥꯟꯒꯤ ꯑꯉꯥꯡꯅꯦ ꯆꯞ ꯃꯥꯟꯅꯩꯅꯦ ꯑꯩꯈꯣꯏꯁꯨ ꯉꯥꯡꯅꯔꯤꯅꯤ ꯇꯧꯔꯤꯁꯦ ꯁꯦꯟꯅꯗꯕꯁꯨ ꯌꯥꯗꯦ ꯑꯃꯨꯛꯃꯨꯛꯁꯨ ꯅꯣꯛꯃꯤꯟꯅꯅꯤ ꯑꯃꯨꯛꯃꯨꯛꯁꯨ ꯈꯦꯂ ꯈꯣꯠꯂꯅ ꯁꯦꯟꯅꯗꯕꯁꯨ ꯌꯥꯗꯦ ꯉꯥꯡꯅꯗꯕꯁꯨ ꯌꯥꯗꯦ ꯃꯣꯏꯗꯤ ꯍꯧꯖꯤꯛꯇ ꯍꯦꯛꯇ ꯊꯥꯗꯑꯗꯤ ꯂꯣꯏ ꯌꯥꯏ ꯍꯥꯏꯕꯣꯏ ꯈꯟꯈꯤꯗꯣꯏꯅꯤ ꯍꯥꯏꯕ ꯑꯗꯩꯗꯤ ꯀꯌꯥꯝ ꯐꯖ ꯑꯆꯟꯕꯁꯨ ꯑꯃꯨꯛ ꯌꯥꯔꯣꯏꯗꯣꯏꯅꯤꯗꯣ ꯑꯗꯨꯗꯨꯅꯅꯦ ꯆꯥꯡ ꯑꯃꯝꯗꯅꯦ ꯌꯦꯡꯉꯒꯅꯦ ꯇꯧꯔꯤꯁꯦ ꯑꯩꯈꯣꯏꯁꯨ ꯃꯄꯥꯟꯗꯒ ꯂꯩꯕ ꯑꯣꯏꯔꯦ ꯑꯗꯨꯅ ꯑꯗꯨꯝ ꯍꯥꯏꯗꯤ ꯏꯁꯥꯅ ꯆꯦꯛꯁꯤꯜꯂꯤꯈꯩ ꯁꯣꯏꯕ ꯉꯥꯝꯕꯁꯨ ꯌꯥꯎꯔꯣꯏꯗꯣꯏꯅꯦꯕ ꯏꯁꯥꯅ ꯍꯦꯛ ꯆꯦꯛꯁꯤꯟꯗꯕ ꯃꯤꯀꯨꯞꯇꯅꯦꯕ ꯑꯁꯣꯏꯕ ꯉꯥꯝ ꯌꯥꯎꯔꯛꯇꯣꯏꯁꯦ ꯑꯗꯨꯅ ꯁꯣꯏꯔꯀꯥꯟꯗ ꯇꯧꯒꯗꯕ ꯁꯔꯨꯛꯄꯨꯗꯤ ꯁꯣꯏꯗ꯭ꯔꯤꯀꯥꯟꯗꯒꯤ ꯆꯦꯛꯛꯁꯍꯧꯕꯗꯨꯅ ꯐꯩꯗꯅ
ꯐꯩꯌꯦ ꯐꯩꯌꯦ ꯑꯗꯨꯕꯨꯗꯤꯗ
ꯑꯗꯨꯗꯨꯅꯅꯦ ꯈꯪꯗꯦ ꯂꯥꯏꯔꯤꯛ ꯂꯥꯏꯁꯨꯗꯣ ꯄꯥꯎ ꯀꯣ ꯄꯩꯁꯥ ꯂꯩꯗꯅ ꯊꯥꯕ ꯅꯠꯇꯦ ꯅꯪꯅꯁꯨ ꯇꯝꯅꯤꯡꯉꯦ ꯍꯥꯏꯔꯦ ꯑꯩꯈꯣꯏꯅꯁꯨ ꯐꯍꯟꯅꯤꯡꯕ ꯀꯧꯕꯅꯤꯅ ꯊꯥꯔꯤꯅꯤ ꯈꯣꯠꯂꯤꯅꯤ ꯂꯥꯡꯁꯨ ꯂꯥꯡꯒꯗꯕꯅꯤ ꯂꯥꯏꯔꯤꯛꯁꯨ ꯄꯥꯒꯗꯕꯅꯤ꯫ ꯑꯅꯅꯤ ꯑꯃꯨꯛ ꯃꯨꯛꯁꯨꯅꯦ ꯐꯖ ꯐꯖꯅ ꯋꯥꯔꯤ ꯁꯥꯕꯤꯔꯒꯅꯦ ꯇꯧꯔꯤ ꯍꯥꯏꯇꯥꯔꯦ ꯏꯇꯥ꯫
ꯐꯩ - ꯐꯩ ꯊꯥꯗꯕꯨꯗꯤ ꯏꯗꯥ ꯍꯏꯒꯤ ꯑꯉꯥꯡꯗꯨꯗꯤꯕꯨꯗꯤ ꯒ꯭ꯌꯥꯟ ꯇꯥꯕꯅꯤꯅ ꯑꯗꯨꯝ ꯍꯥꯏꯕꯅꯤꯅ ꯍꯥꯏꯖꯕꯅꯤ ꯀꯩꯁꯨ ꯃꯥꯟꯅꯔꯝ ꯃꯣꯏ ꯐꯅ ꯀꯩꯅꯣ ꯇꯧꯋꯦ ꯍꯥꯏꯔꯒꯁꯨ ꯈꯣꯏ ꯏꯆꯥꯅꯨꯄꯤ ꯍꯣꯏꯁꯤꯗꯤ ꯄꯨꯔꯥ ꯈꯥꯏꯗꯒꯤ ꯉꯥꯡꯅꯕ ꯅꯠꯇꯦ꯫ ꯀꯩ ꯑꯍꯜ ꯂꯃꯅꯦ ꯃꯥꯅ ꯍꯧꯖꯤꯛ ꯑꯣꯏꯔꯤꯁꯦ ꯑꯗꯨꯗꯩ ꯑꯩꯅꯁꯨ ꯈꯔ ꯃꯊꯟꯗꯪ ꯑꯣꯏꯔꯦ ꯈꯦꯊꯣꯛꯅꯒ ꯌꯣꯛꯈꯤꯕꯅꯦ ꯑꯗꯨꯅ ꯅꯥꯍꯥꯎ ꯆꯥꯎꯔꯦ ꯍꯥꯏꯗꯤ ꯍꯣꯏ ꯌꯥꯝꯅ ꯅꯥꯎ ꯆꯥꯎꯋꯦꯅ ꯃꯤꯗꯧꯅ ꯂꯥꯡꯗꯅ ꯈꯣꯠꯅ ꯇꯧꯕꯕꯨꯗꯤ ꯅꯠꯇꯕ ꯃꯆꯤꯟꯗꯤ ꯑꯩꯒ ꯄꯥꯟꯅ ꯉꯝꯗ꯭ꯔꯦꯕ ꯀꯗꯥꯏꯗꯒꯤ
ꯑꯗꯣ ꯍꯌꯦꯡꯕꯨꯗꯤꯅꯦ ꯈꯔ ꯉꯟꯅꯕꯨꯗꯤ ꯂꯥꯛꯑꯣ ꯃꯥꯁꯨꯅꯦ ꯑꯥꯗ ꯆꯠꯂꯒꯅꯦ ꯊꯥꯕ ꯈꯣꯠꯄ ꯍꯥꯏꯗꯤ ꯑꯗꯨꯒꯤ ꯇꯧꯅꯦꯅ ꯍꯥꯏꯕꯅꯦꯕ ꯌꯥꯝ ꯉꯟꯅꯕꯨꯗꯤ ꯃꯥꯁꯨ ꯆꯠꯂꯣꯏꯑꯦꯕ ꯑꯗꯨꯣ ꯏꯇꯥꯗꯤ ꯅꯛꯄꯅꯤꯅ ꯉꯟꯇꯥ ꯂꯥꯛꯑꯒ ꯁ꯭ꯋꯥꯏꯗ ꯑꯩꯈꯣꯏꯒꯤꯗ ꯃꯌꯥꯝ ꯂꯩꯕꯅꯦꯕ ꯑꯗꯨꯗꯒꯤ ꯏꯇꯥꯅ ꯑꯄꯥꯝꯕꯗꯣ ꯈꯜꯂꯒ ꯑꯗꯨꯝ ꯂꯧꯔꯑꯣ ꯂꯥꯛꯑꯣ ꯑ ꯃꯥꯒ ꯎꯅꯍꯧꯔꯒ ꯐꯖꯅ ꯃꯉꯣꯟꯗ ꯍꯪꯉꯒ ꯊꯥꯔꯗꯤ ꯐꯩꯗꯅ ꯑꯩꯗꯤ ꯀꯔꯤꯝ ꯈꯪꯗꯦꯕ ꯑꯗꯨꯗꯨꯅ ꯑꯗꯨꯃꯥꯏꯅ ꯑꯗꯨ ꯎꯅꯕ ꯅꯪꯅꯕꯅꯦ ꯉꯟꯇꯥ ꯍꯦꯛ ꯂꯥꯛꯄꯤꯔꯣ ꯑꯗꯨꯒ ꯇꯧꯔꯣ꯫
ꯍꯣꯏ ꯏꯇ ꯑꯗꯨꯗꯤ ꯊꯝꯃꯒꯦꯀꯣ ꯑꯗꯨꯗꯤ꯫
ꯍꯣꯏ- ꯍꯣꯏ ꯊꯝꯃꯣ - ꯊꯝꯃꯣ ꯏꯇꯥ꯫